ꯍꯜꯂꯣ
ꯍꯜꯂꯣ
ꯍꯜꯂꯣ
ꯍꯜꯂꯣ
ꯀꯩꯗꯩꯔꯤꯅꯣ
ꯑꯩꯖꯦ ꯏꯔꯨꯖꯕ ꯆꯪꯒꯦ ꯇꯧꯔꯤ
ꯑꯁ ꯅꯪ ꯄꯨꯡ ꯀꯌꯥ ꯊꯣꯛꯅꯤꯕ
ꯇꯥꯗꯤ ꯇꯥꯥꯁꯜꯂꯛꯑꯅꯤ
ꯑꯣ
ꯁꯣꯝꯖꯨ ꯂꯣꯏꯁꯟꯕꯤꯔꯕꯣ
ꯂꯣꯏꯖꯤꯟ ꯂꯣꯏꯁꯤꯟꯗ꯭ꯔꯤ ꯂꯣꯏꯁꯤꯟꯒꯦ ꯇꯧꯔꯝꯕꯅꯦ
ꯗꯣ ꯐꯖꯟ ꯇꯥꯗꯦꯕꯣ
ꯈꯥ ꯇꯧꯔꯝꯃꯅꯦ
ꯑꯣ
ꯃꯇꯝ ꯃꯇꯝ ꯂ ꯑꯗꯨꯝ ꯈꯪꯗ꯭ꯔꯦꯅꯦ ꯅꯨꯡꯊꯤꯟꯁꯦ ꯑꯗꯨꯏꯅꯤꯅꯦ
ꯎꯝ ꯍꯥꯏꯗꯤ ꯀꯩ ꯇꯧꯔꯒ ꯍꯥꯏꯗꯤ ꯀꯩꯅꯣ ꯍꯥꯏꯁꯤꯕꯣ ꯃꯇꯝ ꯂꯦꯟꯕꯝ ꯈꯪꯗ꯭꯭ꯔꯦꯕꯣ
ꯀꯩꯗꯧꯔ ꯂꯩꯗꯣꯏꯅꯣ ꯈꯪꯗ꯭ꯔꯦꯕ
ꯁꯣꯝꯁꯦ ꯍꯥꯏꯗꯤ ꯏꯟꯇꯔꯟ ꯀꯩꯀꯥ ꯇꯧꯕꯤꯔꯤꯅꯦ ꯀꯣꯏꯁꯟꯁꯦ ꯀꯩꯀꯥ ꯁꯦꯝ ꯈꯣꯠꯇꯅ ꯑꯗꯨꯗ ꯃꯇꯝ ꯃꯇꯝ ꯊꯥꯗ ꯌꯥꯏ ꯀꯩꯅꯣ
ꯁꯦꯝꯕꯗꯤ ꯂꯣꯏꯔꯦꯗ
ꯁꯣꯝꯁꯦ ꯀ꯭ꯂꯥꯁ ꯑꯩꯠ ꯆꯪꯕꯤꯔꯛꯏ ꯅꯠꯇ꯭ꯔꯣ ꯂꯣꯏ ꯂꯣꯏꯈ꯭ꯔꯕꯅꯦ
ꯌꯨꯅꯤꯠ ꯑ ꯇꯣꯄꯤꯛ ꯑꯅꯤ ꯂꯣꯏꯒꯔꯦ
ꯇꯣꯄꯤꯛ ꯑꯅꯤ ꯂꯣꯏ꯭ꯒꯔꯦ
ꯎꯝ ꯇꯣꯄꯤꯛ ꯑꯅꯤ ꯂꯣꯏꯔꯦ ꯍꯣꯏ ꯇꯣꯄꯤꯛ ꯑꯅꯤ ꯁꯦꯝꯕ ꯂꯣꯏꯔꯦ
ꯎꯝ
ꯑꯗꯨ ꯄꯨꯡ ꯑꯗꯨꯝ ꯀꯩꯅꯣ ꯇꯧꯗꯔꯖꯨ ꯑ ꯗꯥꯏꯔꯦꯛ ꯑꯦꯛꯖꯦꯛꯇꯨ ꯄꯨꯡ ꯃꯔꯤ ꯆꯠꯇ꯭ꯔꯁꯨ ꯑꯗꯨꯝ ꯊꯦꯡꯂꯞꯅ ꯆꯠꯄ ꯌꯥꯅꯤꯅ
ꯑꯣ ꯌꯥꯕꯨꯗꯤ ꯌꯥꯅꯤ ꯍꯥꯏꯗꯤ ꯑꯣꯖꯥꯒꯩꯗꯨꯁꯨ ꯍꯣꯏ ꯏꯟꯇꯔꯟ ꯂꯥꯛꯄ ꯈꯣꯠꯄꯅꯤꯅ ꯑꯃꯨꯛ ꯆꯩꯒꯗ꯭ꯔꯥ ꯈꯣꯠꯀꯗ꯭ꯔꯥꯅꯁꯨ ꯈꯟꯕ
ꯀꯩꯁꯨ ꯇꯧꯔꯣꯏꯗ
ꯍꯥꯏꯗꯝ ꯃꯣꯔꯅꯤꯡꯒꯤ ꯈꯤꯇꯪ ꯊꯦꯡꯕꯗꯐꯥꯎꯕ ꯑꯗꯨꯝꯅ ꯍꯥꯏ ꯑꯣꯖꯥꯅ ꯉꯥꯏꯔꯝꯃꯣꯒꯨꯝꯕ
ꯎꯝ
ꯑꯗꯨꯒꯤ ꯈꯤꯇꯪ ꯉꯟꯅ ꯆꯠꯁꯤꯔꯥꯅꯁꯨ ꯈꯟꯕ
ꯑꯗꯣ ꯄꯨꯡ ꯃꯔꯤ ꯍꯥꯏ ꯍꯥꯏꯗꯤ ꯍꯧꯖꯤꯛ ꯄꯨꯡ ꯀꯌꯥ ꯇꯥꯔꯦ ꯑꯍꯨꯝ ꯃꯈꯥꯏ ꯍꯦꯜꯂꯦꯀꯣ
ꯅꯪ ꯑꯁꯥꯏ ꯆꯠꯊꯣꯛꯑꯣ
ꯑꯣ ꯍꯣꯏ ꯍꯣꯏ ꯄꯨꯡ ꯑꯍꯨꯝ ꯃꯈꯥꯏ ꯍꯦꯜꯂꯦ ꯑꯗꯨꯝ ꯑꯍꯨꯝꯒ ꯃꯤꯅꯤꯠ ꯐꯣꯔꯇꯤ ꯐꯥꯏꯚ ꯑꯗꯥꯏꯗ ꯂꯣꯏꯁꯤꯟꯕ ꯌꯥꯏꯅ
ꯎꯝ ꯌꯥꯏ ꯌꯥꯏ ꯑꯩ ꯃꯔꯤ ꯈꯤꯇꯪ ꯍꯦꯟꯗꯔꯒ ꯍꯦꯟꯗꯣꯛ ꯍꯦꯟꯖꯤꯟ ꯇꯧꯔꯒ ꯑꯗꯨꯝ ꯆꯠꯄ ꯌꯥꯅꯤꯅ
ꯑꯣ ꯇꯨꯝꯅꯤꯡꯉꯦ ꯇꯨꯝꯕꯁꯨ ꯐꯪ ꯐꯪꯗ꯭ꯔꯦ ꯇꯧꯔꯤꯁꯦ
ꯍꯥꯏꯗꯤ ꯍꯌꯦꯡꯁꯦ ꯑꯥ ꯖꯨꯝꯕꯥ ꯀꯩꯀꯥꯗꯧ ꯗꯨꯏ ꯁꯣꯝꯁꯨ ꯉꯥꯍꯥꯛ ꯌꯥꯎꯊꯣꯛꯄꯤ ꯌꯥꯒꯗ꯭ꯔꯣ
ꯖꯨꯝꯕꯥ ꯇꯧꯕ ꯍꯥꯏꯁꯦ ꯑꯩꯅ ꯈꯟꯕꯗ ꯍꯌꯦꯡ ꯐꯨꯠꯕꯣꯜꯒꯤ ꯂꯩꯗꯅ
ꯎꯝ
ꯑꯗꯨꯅ ꯐꯨꯠꯕꯣꯜꯒꯤ ꯂꯩꯕꯅꯤꯅ ꯐꯨꯠꯕꯣꯜꯖꯦ ꯑꯌꯨꯛꯇꯖꯨ ꯇꯧꯔꯛꯀꯅꯦꯕ ꯉꯁꯤ ꯑꯣꯄꯅꯤꯡ ꯄꯨꯡ ꯀꯩꯅꯣꯗꯩ ꯍꯧꯒꯔꯦꯗꯅ
ꯑꯩ ꯅꯨꯄꯤ ꯃꯆꯥꯒꯩꯗꯗꯤ ꯀꯩꯁꯨ ꯊꯣꯏꯗꯕꯅꯤꯅ ꯇꯧꯁꯦ ꯍꯥꯏꯕ ꯍꯌꯦꯡ ꯖꯨꯞꯄꯥꯖꯦ ꯑꯗꯨꯝ ꯁꯇꯔꯗꯦ ꯑꯗꯨꯝ ꯍꯥꯏꯒꯤꯕꯅꯦꯕ
ꯍꯤꯌꯦꯡ ꯍꯪꯅꯔꯒ ꯀꯩꯅꯣ ꯇꯧꯗ꯭ꯔꯗꯤ ꯈꯪꯉꯣꯏꯅꯦ ꯑꯩꯈꯣꯏꯅ ꯊꯣꯛꯄ ꯑꯃ ꯇꯧꯕꯗꯤ
ꯍꯣꯏ ꯑꯗꯨꯕꯨꯗꯤ ꯍꯥꯏꯐꯦꯠꯄꯨꯗꯤ ꯈꯔ ꯂꯩꯔꯤ ꯌꯦꯡꯁꯤꯟ ꯈꯣꯠꯆꯤꯟꯗꯨꯅꯗꯤ ꯇꯧꯔꯝꯕꯅꯦꯕ
ꯑꫭ
ꯍꯥ ꯀꯩꯕꯨ
ꯀꯩ ꯍꯥꯏꯕꯤꯌꯨꯗꯅꯣ ꯈꯪꯍꯧꯗꯦ
ꯀꯩꯁꯨꯝ ꯍꯥꯏꯗꯦ
ꯎꯝ ꯑꯦ ꯉꯁꯤꯒꯤ ꯍꯤꯟꯖꯥꯡꯗꯨꯕꯨ ꯍꯥꯎꯕꯔꯣ
ꯄꯨꯟꯁꯤꯠꯇ ꯈꯪꯗꯦ ꯍꯥꯎꯔꯤꯔ ꯍꯧꯛꯇ꯭ꯔꯤꯔꯥ
ꯑꯗꯨꯝ ꯆꯥꯕꯗꯤ ꯌꯥꯒꯤꯕ ꯅꯠꯇ꯭ꯔꯣ ꯑꯗꯨꯝ
ꯍꯣꯏ ꯍꯨꯞꯄꯗꯗꯤ ꯑꯗꯨꯝ ꯍꯥꯎꯔꯦ ꯍꯥꯏꯇꯥꯔꯦ
ꯎꯝ
ꯆꯤꯂꯥ ꯅꯪꯗꯤ ꯂꯦꯝꯅ ꯋꯥ ꯉꯥꯉꯛꯑꯗꯤ ꯊꯤꯅ ꯀꯩꯅꯣ ꯇꯧꯏ ꯍꯦ ꯒꯌꯥꯟ ꯊꯤ ꯇꯥꯕꯅꯦ ꯅꯪ ꯃꯥꯜꯂꯤꯁꯦ
ꯍꯣꯔꯦꯟꯁꯦ ꯆꯥ ꯊꯛꯄꯒꯨꯝꯕ ꯂꯩꯕ ꯊꯄ ꯊꯣꯛꯄ ꯌꯥꯒꯗ꯭ꯔꯥ
ꯊꫭꯛꯄꯥ ꯌꯥꯅꯤ ꯀꯩꯅꯣ ꯑꯩꯈꯣꯏ ꯄꯨꯂꯞ ꯂꯣꯏꯔꯒ ꯊꯣꯛꯀꯦ
ꯍꯥꯏꯗꯤ ꯆꯥ ꯊꯛꯐꯝ ꯍꯥꯏꯗꯤ ꯃꯆꯤꯟꯗꯨ ꯑꯗꯨꯝ ꯆꯥ ꯑꯗꫭ ꯑꯗꯨꯝ ꯂꯩꯕ꯭ꯔꯕ ꯃꯣꯏꯗꯣ
ꯑꯗꯨꯒꯨꯝꯕꯗꯨꯗꯤ ꯂꯩꯔꯝꯗꯧ ꯃꯥꯟꯗꯦ
ꯖꯒꯥꯗꫭ ꯑꯃꯨꯛ ꯂꯞꯄꯅꯤꯅ
ꯅꯪ ꯀꯔꯝꯕ ꯆꯥ ꯊꯛꯅꯤꯡꯉꯤꯅꯣ
ꯀꯣꯐꯤ ꯊꯛꯁꯤꯔꯅꯗꯤ ꯈꯟꯂꯤ
ꯑꯗꯨꯝ ꯀꯣꯐꯤ ꯌꫭꯟꯕ ꯈꯣꯠꯄ ꯂꯩꯔꯝꯗꯧ ꯃꯥꯟꯗꯦ ꯀꯣꯐꯤ ꯅꯨꯟ ꯌꫭꯟꯕꯗꯤ ꯂꯩꯔꯝꯗꯧ ꯃꯥꯟꯗꯦ
ꯑꯃꯅ ꯑꯃꯨꯛ ꯑꯩꯈꯣꯏꯅ ꯑꯆꯥꯄꯣꯠ ꯂꯩꯐꯝ ꯀꯩꯀꯥꯗꯨꯗꯗꯤ ꯃꯁꯤꯡ ꯋꯥꯏꯗꯗꯤ ꯂꯩꯍꯧꯕꯅꯦꯕ
ꯍꯥꯥ
ꯃꯆꯤꯟ ꯅꯋꯥꯏꯗ ꯂꯩꯍꯧꯕꯅꯦꯕ ꯀꯣꯐꯤ ꯊꯛꯐꯝ ꯑꯃ ꯅꯍꯥꯟꯃꯛ ꯑꯩꯈꯣꯏꯅ ꯑꯆꯥꯄꯣꯠ ꯀꯩꯀꯥ ꯂꯩꯔꯛꯄꯗꯣ ꯎꯝ ꯁꯝ ꯀꯛꯄ ꯆꯠꯄꯒꯤꯗꯣ
ꯑꯥ
ꯑꯗꯨꯗꯥ ꯂꯩꯍꯧꯕꯅꯦ
ꯑꯗꯨ ꯎꯃꯥꯊ ꯎꯃꯥꯊ ꯗꯅꯤ
ꯎꯝ ꯑꯗꯨ ꯇꯥꯅ ꯆꯠꯄꯗꯣ ꯈꯣꯡ ꯋꯥꯒꯗ꯭ꯔꯥ ꯈꯥꯟꯕ
ꯑꯥ ꯁꯤꯗꯤ ꯑꯃꯨꯛ ꯃꯝꯃꯅꯤ ꯉꯁꯤ ꯀꯩꯅꯣ ꯀꯪꯡꯍꯧ ꯇꯧꯗꯣꯏꯅꯦ ꯃꯇꯝ ꯅꯪꯉꯣꯏꯌꯦ
ꯑꯣ ꯑꯗꯨꯗꯤ ꯑꯩꯗꯤ ꯃꯊꯛꯇ ꯃꯣꯏꯔꯤꯁꯤꯁꯨ ꯄꯣꯠ ꯆꯩ ꯁꯨꯕ ꯅꯠꯇꯦꯗꯅ
ꯑꯣ
ꯆꯥꯔꯁꯨ ꯌꯥꯎꯕ ꯅꯠꯇꯦ ꯃꯈꯥ ꯃꯣꯏ ꯁꯤꯡ ꯀꯩꯗꯥ ꯌꯣꯜꯂꯝꯒꯗ꯭ꯔꯥ
ꯍꯕꯨ
ꯁꯤ
ꯈꯈꯪ ꯂꯤꯁꯤꯡꯗꯣ ꯍꯪꯉꯁꯦ ꯒꯦꯠꯇ ꯀꯣꯏꯊꯣꯛꯑꯒ ꯍꯪꯉꯁꯦ
ꯎꯝ ꯍꯥꯏꯗꯤ ꯆꯉꯥꯡ ꯂꯣꯕꯗ ꯈꯤꯇꯪ ꯍꯥꯞꯄ ꯊꯛꯑꯗꯤ
ꯎꯝ
ꯃꯍꯥꯎꯗꯨ ꯂꯩꯅꯕ
ꯏꯀ ꯍꯣ ꯃꯥꯊꯦꯒꯤ ꯅꯦꯠꯁꯦ ꯍꯣꯏ ꯅꯨꯡꯉꯥꯏꯇꯦ
ꯑꯩꯈꯣꯏ ꯁꯤꯒꯤ ꯀ꯭ꯋꯥꯇꯔ ꯀꯩꯀꯥ ꯂꯩꯕꯩꯁꯤꯁꯨ ꯋꯥꯏꯐꯥꯏ ꯈꯤꯇ ꯈꯤꯟꯕꯤꯔꯗꯤ ꯅꯨꯡꯉꯥꯏꯒꯗꯕꯅꯦ
ꯍꯣꯏ ꯅꯦꯠꯁꯦ ꯅꯨꯡꯉꯥꯏꯇꯦ ꯅꯨꯡꯉꯥꯏꯕꯝ ꯈꯪꯗꯦ
ꯎꯝ ꯍꯥꯏꯌꯨ ꯑꯣꯖꯥꯁꯨ ꯑꯣꯏꯍꯜꯗꯦ ꯅꯦꯠꯁꯨ ꯐꯅꯌꯥꯝ ꯆꯠꯂꯦ ꯈꯤꯇꯁꯨ ꯈꯟꯗꯦꯕ ꯃꯣꯏꯁꯦ ꯏꯁꯤꯡꯅꯦ ꯐꯪꯕꯣꯏ ꯐꯪꯗꯕꯣꯏ
ꯁꯤꯅꯍꯟ ꯕꯤꯗꯤꯑꯣ ꯇꯧ ꯍꯥꯏꯗ꯭ꯔꯣ
ꯎ ꯐꯥꯎꯔꯛꯇꯦ ꯕꯤꯖꯣꯒꯗꯤ ꯌꯥꯝ ꯊꯥꯒꯠꯄꯅꯦ ꯃꯣꯏꯁꯦ ꯉꯔꯥꯡ ꯃꯣꯏ ꯆꯤꯡꯒ ꯀꯥꯔꯨꯕ ꯃꯥꯜꯂꯦ ꯐꯣꯊꯣꯛꯑꯒ ꯑꯗꯨꯝ ꯊꯥꯒꯠꯄꯅꯦ ꯃꯣꯏꯁꯦ
ꯑꯣ
ꯁꯣꯝ ꯍꯦꯞꯄꯤꯔꯤꯕꯣ
ꯍꯤꯞꯆꯔꯤ ꯑꯩ ꯍꯤꯞꯆꯔꯤ
ꯍꯥꯏꯐꯦꯠ ꯍꯥꯏꯗꯤ ꯉꯁꯥꯏꯁꯨ ꯋꯥꯔꯦ ꯍꯥꯏꯕꯗꯨꯗ ꯈꯤꯇꯪ ꯄꯣꯊꯥꯍꯟꯅꯤꯡꯕ ꯍꯥꯏꯇꯥꯔꯦ
ꯄꯣꯊꯥꯍꯟꯅꯤꯡ
ꯎꯝ ꯉꯥꯏꯍꯥꯛ ꯄꯣꯊꯔꯣ ꯍꯥꯏꯔꯛ ꯑꯦ ꯃꯇꯝ ꯈꯤꯇꯪ ꯋꯥꯠꯂꯤꯕꯅꯅꯦ
ꯄꯣꯊꯖꯔꯝꯃꯦ ꯉꯁꯥꯏꯗꯨꯗ ꯅꯪ ꯏꯌꯨꯖꯒꯗ ꯀꯌꯥꯝ ꯋꯥꯠꯂꯤꯒꯦ
ꯑꯥ ꯂꯣꯏꯁꯤꯜꯂꯛꯑꯅꯤ ꯍꯧꯒꯦ ꯇꯧꯋꯦ
ꯍꯧꯒꯦ ꯇꯧꯔꯤꯌꯦ
ꯑꯧ ꯍꯥꯏꯗꯤ ꯐꯣꯟꯗꯣ ꯂꯥꯛꯁꯟꯕꯅꯤꯅ ꯒꯥꯔꯤ ꯏꯁꯤꯡ ꯆꯣꯠꯂꯒ ꯋꯥꯔꯤ ꯁꯥꯟꯅꯕꯗꯨꯁꯨ ꯅꯨꯡꯉꯥꯏꯇꯦꯗꯅ
ꯎꯝ ꯆꯨꯝꯃꯦ
ꯁꯤ ꯐꯣꯟꯒꯤ ꯄꯥꯁꯋꯥꯔꯗ ꯑꯝꯇ ꯍꯥꯏꯕꯤ ꯌꯥꯒꯗ꯭ꯔꯥ
ꯀꯩꯕ
ꯁꯤ ꯐꯣꯟꯒꯤ ꯄꯥꯁꯋꯥ꯭ꯔꯠ
ꯀꯅꯥꯒꯤ ꯐꯣꯟ ꯑꯣ ꯑꯣ ꯑꯣ ꯑꯗꯣ ꯑꯣ ꯊ꯭ꯔꯤ ꯊ꯭ꯔꯤ
ꯅꯠꯇ꯭ꯔꯒ ꯍꯥꯏꯗꯤ ꯃꯇꯝꯗꯨ ꯁꯨꯔꯕ ꯋꯥꯠꯂꯤꯕ꯭ꯔꯥ
ꯑꯣ ꯈꯤꯇꯪ ꯋꯥꯠꯂꯤꯌꯦ ꯑꯩꯅ ꯀꯩꯅꯣ ꯇꯧꯔꯀꯥꯟꯗ ꯑꯗꯨꯝ ꯇꯧꯔꯒꯦꯗ
ꯍꯣꯏ ꯈꯨꯠ ꯁꯥꯥꯁꯦ ꯈꯤꯇ ꯍꯥꯝꯒꯦ ꯇꯧꯕ ꯑꯗꯨꯒꯤꯅꯤꯗ
ꯉꯥꯏꯍꯥꯛ ꯉꯥꯏꯔꯣ ꯀꯩꯗꯧꯔꯒꯦ ꯂꯥꯛꯆꯔꯖꯅꯤ
ꯍꯥꯥ
ꯍꯥꯏꯗꯤ
ꯀꯩꯕ ꯅꯦꯠꯋꯛ ꯅꯨꯡꯉꯥꯏꯇꯦ ꯅꯪ ꯉꯥꯡꯉꯤꯗꯣ ꯇꯥꯗꯦ
ꯀꯩꯕ
ꯃꯌꯦꯛ ꯄꯥꯟꯈ꯭ꯔ ꯃꯥꯜꯂꯦꯕ ꯃꯣꯏꯁꯦ
ꯑꯥꯎ ꯃꯥꯏꯨꯝ ꯄꯥꯟꯕ ꯐꯥꯎꯔꯝꯃꯅꯤ
ꯎꯝ
ꯀꯩꯅꯣ ꯇꯧꯔꯅꯤꯗ ꯀꯨꯏꯔꯔꯣꯏ ꯊꯝꯃꯅꯤ ꯊꯝꯃꯅꯤ ꯅꯪ ꯑꯗꯨ ꯌꯥꯝꯅ ꯃꯇꯝ ꯄꯝꯃꯨꯕꯣꯏꯔꯦ
ꯀꯩꯕ
ꯅꯤꯡꯒꯥꯡ ꯈꯪꯕꯁꯦ ꯐꯝꯕꯁꯦ ꯈꯤꯇꯪ ꯋꯥꯖꯕ ꯑꯩꯁꯦ
ꯑꯣ ꯑꯗꯨꯃꯥꯏꯅ ꯇꯧꯕ꯭ꯔꯥ
ꯅꯤꯡꯥꯡ ꯐꯪꯕꯁꯦ ꯈꯤꯇꯪ ꯋꯥꯖꯕ ꯍꯥꯏꯇꯥꯔꯦ
ꯌꯥꯔꯦ ꯑ ꯁꯃꯔꯤꯕꯒꯌꯥ
ꯑꯥ ꯃꯇꯝꯗꯨ ꯂꯣꯏꯕꯤꯔꯕꯣ
ꯁꯤꯟꯗ ꯌꯔꯔꯣꯏ ꯀꯃꯥꯏꯅ ꯇꯧꯅꯤ ꯑꯧꯗꯤ
ꯊꯝꯃꯣ ꯊꯝꯃꯣ ꯃꯇꯝ ꯑꯗꯨꯛꯌꯥꯝ ꯄꯥꯃꯨꯔꯗꯤ ꯊꯝꯖꯔꯣ
ꯎꯝ